ꯇꯥꯕ꯭ꯔꯣ
ꯇꯥꯕ꯭ꯔꯣ
ꯎꯝ ꯅꯪ ꯍꯧꯒꯠꯂꯝꯈꯤꯔꯣꯏ
ꯑꯩꯔꯣ ꯑꯧꯒꯠ ꯊ
ꯑꯁ ꯑꯩꯗꯤ ꯐꯃꯨꯡꯗ ꯇꯨꯝꯃꯒ ꯂꯩꯕ꯭ꯔꯅ ꯈꯟꯕ
ꯇꯧꯗꯔꯤ
ꯎꯝ ꯇꯨꯝꯕ ꯅꯨꯡꯉꯥꯏꯕ꯭ꯔꯥ ꯀꯃꯥꯏ ꯇꯧꯒꯦ ꯉꯔꯥꯡꯗꯤ
ꯑꯩ
ꯇꯕꯣ
ꯇ ꯀꯣꯂꯔꯨꯅ
ꯍꯥ
ꯌꯥꯝ ꯅꯨꯡꯉꯥꯏꯦ ꯍꯔ
ꯎꯝ ꯑꯩꯁꯨꯅꯦ ꯑꯗꯨꯝ ꯀꯣꯜꯂꯒ ꯇꯨꯝꯃꯦ ꯍꯥꯏꯗꯤ ꯗꯣꯜꯒꯨꯝꯕ ꯄꯤꯂꯣꯒꯨꯝꯕ ꯑꯗꯨꯝ ꯀꯣꯟꯂꯒ ꯇꯨꯝꯕꯅꯦ ꯑꯩꯁꯨꯦ ꯎꯝ
ꯐ꯭ꯔꯣꯠ ꯌꯥꯝ ꯀꯞ
ꯅꯨꯡꯉꯥꯏꯀꯣ ꯑꯗꯨꯃꯥꯏꯅ ꯇꯨꯝꯕꯗꯣ
ꯀꯝꯐꯣꯔꯗꯩ ꯃꯣꯜꯂꯒ ꯇꯨꯝꯕꯗ
ꯎꯝ ꯎꯝ ꯎꯝ ꯍꯌꯦꯡ ꯋꯥꯏ ꯅꯪ ꯅꯨꯄꯤ ꯂꯩꯔꯤꯀꯥꯟꯗꯗꯤ ꯅꯪ ꯅꯨꯄꯤꯗ ꯑꯗꯨꯝ ꯀꯣꯟꯂꯅꯤꯅꯦ ꯎꯝ ꯃꯅꯦ ꯑ ꯑꯗꯨꯗꯒꯤ ꯍꯦꯟꯅꯀꯣ ꯎꯝ ꯎꯝ
ꯎꯝ
ꯀꯔꯤ
ꯍꯥꯏꯔꯛꯑꯣꯅꯦ ꯍꯥꯏꯔꯛꯑꯣꯅꯦ
ꯀꯩ ꯍꯥꯏꯕ ꯅꯪ ꯅꯨꯄꯤꯗ ꯍꯦꯟꯅ ꯀꯣꯜꯂꯒ ꯑꯗꯨꯨꯝꯝꯗꯤ ꯅꯨꯡꯉꯥꯏꯅꯦꯕ
ꯑꯩꯁ ꯈꯪꯗ꯭ꯔꯦꯗ
ꯃꯣꯟ ꯃꯣꯟ ꯍꯦꯟꯅꯗꯤꯦꯀꯣ ꯅꯨꯄꯤꯗ ꯍꯦꯟꯅ
ꯗ꯭ꯔꯤꯌꯣꯟꯅꯤ ꯑꯣꯏꯔꯝꯃꯅꯤꯗ ꯑꯣꯏꯔꯝꯃꯅꯤꯗ
ꯎꯝ
ꯑꯗꯣ ꯑꯃꯗ ꯇ꯭ꯔꯥꯏ ꯇꯧꯗ꯭ꯔꯤꯕꯅꯤꯅ ꯈꯪꯗ꯭ꯔꯦꯅꯦ
ꯃꯥꯅꯦ ꯑꯗꯨꯕꯨꯗꯤ ꯅꯨꯄꯤ ꯊꯤꯗ꯭ꯔꯤꯕꯅꯤꯅꯦꯍꯦ
ꯅꯨꯄꯤ ꯊꯤꯗꯔꯁꯨ ꯇꯧꯁꯤꯜꯂꯁꯤꯔ ꯈꯪꯗꯦꯗ ꯇ꯭ꯔꯥꯏ ꯇꯧꯔꯁꯤꯜꯂꯁꯤꯔ ꯅꯪꯅ ꯌꯥꯝ ꯌꯥꯝꯅ
ꯑꯗꯨꯃꯗꯤ ꯑꯗꯨꯝ ꯅꯨꯄꯤ ꯊꯤꯔꯅꯤ ꯅꯠꯇ꯭ꯔꯥ
ꯎꯝ ꯆꯤꯗꯔꯁꯨ ꯌꯥꯔꯦꯗ
ꯑꯦ ꯑꯗꯨꯗꯤ ꯅꯣꯏ ꯃꯃꯥ ꯀꯣꯜꯂꯒ ꯇꯨꯝꯒꯦ ꯍꯥꯏꯕ꯭ꯔꯣ
ꯑꯉꯥꯡ ꯑꯃꯨꯛ ꯅꯧꯅ ꯁꯥꯔꯛꯑꯒꯀꯣ ꯃꯥꯃꯥ ꯀꯥꯏꯅ
ꯑꯗꯨꯝ ꯇꯨꯝꯃꯤꯟꯅꯕꯗꯣ ꯀꯔꯤ ꯀꯥꯏꯒꯦꯗ
ꯎꯝ ꯑꯗꯣ ꯅꯣꯏ ꯕꯥꯕꯥꯅ ꯁꯥꯎꯔꯛꯑꯅꯤ ꯁꯤ ꯑꯉꯥꯡꯁꯤ ꯀꯩꯅꯣꯅꯦ ꯃꯨ ꯀꯣꯛ ꯆꯥꯛꯈ꯭ꯔꯣꯅꯦ ꯀꯥꯏꯅ ꯃꯥꯒꯤ ꯃꯃꯥꯡꯁꯤꯦ ꯃꯥꯒꯤ ꯅꯨꯄꯤ ꯑꯣꯏꯅ ꯎꯕꯤꯕ ꯖꯠꯂꯥ ꯀꯥꯏꯅ
ꯑꯩ ꯏꯃꯥ ꯍꯥꯏꯕ ꯅꯠꯇꯦ
ꯑꯔꯦ
ꯀꯥꯏꯗꯒꯤꯅ ꯀꯥꯏꯗꯒꯤ ꯏꯃꯥꯗ ꯇꯧꯔꯗꯤ ꯏꯃꯥꯕꯨ ꯀꯣꯟꯒꯦ ꯍꯥꯏꯕ ꯅꯠꯇꯦꯗ ꯃꯤ ꯑꯇꯣꯞꯄꯕꯨ ꯀꯣꯟꯒꯦ ꯍꯥꯏꯕꯅꯤꯗ
ꯎꯝ ꯑꯗꯨ ꯑꯣꯏꯔꯗꯤ ꯅꯪ ꯑꯗꯨꯝ ꯄꯤ ꯊꯤꯕ ꯇꯥꯔꯦꯗꯅ
ꯑꯩꯅ ꯊꯤꯗ꯭ꯔꯁꯨ ꯌꯥꯔꯤꯗ ꯑꯗꯨꯝ ꯄꯣꯊꯥꯃꯤꯟꯅꯕꯗꯕꯨ ꯀꯔꯤ ꯀꯥꯏꯌꯦꯗ
ꯏꯁ ꯏꯁ ꯅꯪꯁꯨ ꯑꯗꯨꯗꯤ ꯌꯥꯔꯣꯏꯀꯣ
ꯃꯆꯥ ꯃꯊꯟꯇ ꯀꯟꯇ꯭ꯔꯣꯜ ꯇꯧꯔꯗꯤ ꯌꯥꯔꯦ
ꯑ ꯎꯝ ꯎꯝ
ꯋꯥ ꯋꯥꯕꯒꯤ ꯅꯣꯡꯃ ꯊꯕꯛ ꯊꯦꯡꯕꯒꯤ ꯒꯥꯔꯤ ꯌꯥꯗꯗꯅ ꯑꯗꯨꯝ ꯂꯤꯛꯑꯦ ꯍꯥꯏꯕꯗꯨ ꯀꯔꯤ ꯀꯥꯏꯒꯦꯗ
ꯎꯝ ꯎꯝ ꯑꯗꯨꯑꯣꯏꯗꯤ ꯃꯆ ꯅꯨꯄꯤ ꯃꯆꯤ ꯅꯨꯄꯥꯁꯦ ꯅꯨꯃꯤꯗꯥꯡꯗ ꯇꯨꯝꯃꯤꯟꯅ ꯅꯥꯔꯕꯅꯤ ꯂꯦꯛꯃꯤꯟꯅꯔꯕꯅꯤꯅ ꯃꯤꯅ ꯐꯅ ꯍꯩꯔꯔꯣꯏꯅꯦ
ꯑꯦ ꯃꯤꯅ ꯈꯪꯗꯔꯗꯤ ꯌꯥꯔꯦ ꯀꯅꯥꯅ ꯑꯩꯈꯣꯏ ꯁꯤꯗ ꯂꯦꯛꯀꯅꯤ ꯍꯥꯏꯅ ꯃ꯭ꯌꯦꯞ ꯂꯧꯒꯗ꯭ꯔꯥꯗ
ꯈꯪꯗꯦ ꯑꯩꯈꯣꯏꯅ ꯐꯅ ꯂꯣꯠꯂꯕꯁꯨꯀꯣ ꯑꯃꯨꯛ ꯅꯣꯡꯃꯗꯤ ꯑꯗꯨꯝ ꯑꯃꯨꯛꯀ ꯈꯪꯉꯛꯄꯁꯨ ꯌꯥꯎꯕꯅꯦꯕ ꯃꯤ ꯑꯃ ꯑꯅꯤꯅ ꯈꯪꯕꯗꯨꯅ ꯑꯃꯨꯛꯀ ꯂꯣꯏꯅ ꯆꯥꯏꯈ꯭ꯔꯅꯦꯕ ꯃꯊꯪ ꯃꯊꯪ ꯃꯊꯪ
ꯃꯤ ꯑꯅꯤꯅ ꯑꯝꯇ ꯈꯪꯉꯣꯏꯅꯦ ꯍꯧꯖꯤꯛꯀꯤ ꯅꯨꯡꯁꯤ ꯅꯨꯡꯁꯤꯅꯔꯤꯕ ꯃꯤ ꯑꯅꯤꯗꯃꯛꯇ ꯈꯪꯅꯔꯗꯤ ꯌꯥꯔꯦ
ꯎꯝ ꯎꯝ ꯎꯝ
ꯃꯪꯗꯤ ꯑꯗꯨꯝ ꯂꯨꯍꯣꯡꯕꯗ ꯀꯔꯝꯕ ꯄꯥꯝꯒꯦ ꯍꯥꯏꯕꯗꯤ ꯍꯣꯂꯤꯃꯦꯔꯤꯠꯁꯀꯨꯝꯕ ꯄꯥꯝꯕ꯭ꯔꯣ
ꯍꯣꯏ ꯄꯥꯝꯃꯦ ꯑꯗꯨꯒꯨꯝꯕꯗꯣ ꯎꯝ
ꯐ꯭ꯔꯣꯛ ꯑꯆꯧꯕꯒ ꯁꯦꯠꯂꯒ ꯍꯥ
ꯅꯪꯗꯤ ꯄꯥꯝꯖꯗ꯭ꯔꯣ ꯑꯩꯁꯦ
ꯄꯥꯝꯃꯦ ꯀꯩꯅꯣ ꯀꯣꯠ ꯁꯨꯠꯀ ꯇꯧꯔꯒ ꯐꯖꯅ ꯂꯨꯍꯣꯡꯒꯦ ꯇꯧꯔꯤꯅꯦ
ꯑꯣ ꯇꯧꯔꯣ ꯇꯧꯔꯣ ꯑꯗꯨꯒ ꯅꯪꯒꯤ ꯅꯨꯄꯤꯁꯨ ꯌꯥꯝ ꯐꯕ ꯊꯤ ꯊꯤꯔꫭ
ꯅꯨ ꯅꯨꯄꯤ ꯂꯩꯇꯕꯤꯗ ꯂꯨꯍꯣꯡꯅꯕꯗꯤ ꯍꯥꯟꯅ ꯈꯜꯂꯤꯅꯦꯕ
ꯎꯝ ꯌꯥꯝ ꯂꯨꯕꯅꯤ ꯁꯤ ꯊꯤꯕꯁꯦ ꯃꯤ ꯎꯝ
ꯍꯣꯂꯤ ꯃꯦꯔꯤꯁꯗ ꯑꯗꯨꯝ
ꯏꯂꯥꯏ ꯂꯥꯏꯅ ꯈꯟꯒꯅꯣꯕ ꯅꯨꯄꯤ ꯊꯤꯕꯁꯦ
ꯆꯨꯝꯃꯤꯅꯩ ꯆꯨꯝꯃꯤꯅꯩ ꯄꯥꯎꯇ ꯄꯥꯎꯇꯥꯛꯀ ꯌꯥꯝ ꯄꯤꯕꯤꯔꯦ
ꯑꯥꯗ ꯋꯥꯈꯜ ꯇꯥꯕ ꯒ꯭ꯟ ꯇꯥꯕ ꯅꯨꯄꯤ ꯐꯪꯉꯗꯤ ꯅꯣꯏ ꯏꯃꯨꯡꯁꯨ ꯅꯨꯡꯉꯥꯏꯔꯅꯤ ꯅꯣꯏ ꯅꯃꯥ ꯅꯄꯥꯁꯨ ꯅꯨꯡꯉꯥꯏꯔꯅꯤ ꯑꯗꯨꯒ ꯅꯪꯁꯨ ꯅꯨꯡꯉꯥꯏꯔꯅꯤꯅ ꯅꯪꯒ ꯄꯨꯟꯁꯤ ꯆꯨꯞꯄ ꯂꯩꯃꯤꯟꯅꯒꯗꯕ ꯅꯨꯄꯤꯗꯣ ꯌꯥꯝ ꯐꯕ ꯅꯨꯄꯤ ꯑꯃ ꯆꯨꯁ ꯇꯧꯕꯅ ꯐꯩꯌꯦꯕ ꯁꯤꯒꯨꯝꯕꯗꯤ
ꯑꯗꯣ ꯑꯩꯁꯦ ꯈꯔ ꯆꯨꯁ ꯇꯧꯕ ꯍꯩꯒꯗꯕ ꯃꯥꯟꯗꯦꯅꯦ
ꯎꯝ ꯍꯤꯡꯁꯨ ꯍꯤꯡꯃꯤꯟꯅꯒꯅꯤꯕ ꯅꯪꯒ ꯑꯗꯣ ꯁꯤꯁꯨ ꯁꯤꯃꯤꯟꯅꯒꯅꯤꯕ
ꯑꯩꯁꯦ ꯃꯔꯥ ꯃꯔꯥꯇ ꯔꯥꯁ ꯗꯤꯁꯤꯁꯟꯁꯦ ꯂꯧꯕꯩꯀꯣ
ꯎꯝ ꯑꯗꯨꯏꯅꯦ ꯑ ꯄ꯭ꯔꯊꯅꯥ ꯇꯧꯕꯗ ꯀꯜꯂꯨ ꯑꯗ ꯅꯣꯏ ꯐ꯭ꯌꯨꯆꯔꯒꯤ ꯑꯗꯨꯝ ꯅꯨꯄꯤ ꯅꯨꯄꯥ ꯑꯗꯨꯒꯨꯝꯕꯗꯣ
ꯄ꯭ꯔꯊꯥꯅꯥ ꯇꯧꯔꯗꯤ ꯑꯗꯨꯝ ꯄꯤꯕꯤꯒꯅꯤ ꯍꯥꯏꯕꯗꯣ ꯑꯩꯈꯣꯏꯅ ꯊꯥꯖꯕꯒꯤ ꯃꯇꯨꯡ ꯏꯟꯅ
ꯄ꯭ꯔꯊꯅꯥꯕꯨꯗꯤ ꯇꯧꯋꯦꯗ
ꯎꯝ
ꯑꯗꯨ ꯑꯗꯨꯒꯤꯗꯤ ꯌꯥꯝꯅꯗꯤ ꯌꯥꯎꯍꯟꯗꯦꯗ ꯑꯗꯨꯝ ꯍꯥꯏꯗ꯭ꯔꯁꯨ ꯃꯇꯝ ꯌꯧꯔꯀꯥꯟꯗ ꯑꯗꯨꯝ ꯂꯥꯛꯈꯤꯅꯤ ꯍꯥꯏꯔꯤꯕꯦ
ꯎꯝ
ꯌꯥꯝꯅꯗꯤ ꯌꯥꯎꯍꯟꯗ꯭ꯔꯦꯗ ꯆꯨꯝꯃꯦꯅꯦ ꯌꯥꯝ ꯒ꯭ꯌꯥꯟ ꯇꯥꯕ ꯁꯤꯗ꯭ꯔꯤꯐꯥꯎ ꯂꯩꯃꯤꯟꯅꯒꯗꯕꯅꯤꯅ
ꯎꯝ ꯃꯥꯅꯤ
ꯑꯃ ꯁꫭꯏ ꯁꯣꯏꯅꯔꯁꯨ ꯒ꯭ꯌꯥꯟ ꯇꯥꯅꯕ ꯍꯥꯏꯕ ꯗꯔꯀꯥꯔ ꯌꯥꯝ ꯆꯪꯉꯦꯅꯦ ꯑꯃꯁ ꯁꯣꯏꯔꯒ ꯍꯦꯛꯇ ꯁꯧꯒꯠꯂꯗꯤ ꯌꯥꯔꯣꯏꯕ
ꯎꯝ
ꯂꯩꯃꯤꯟꯅꯕꯗꯣ ꯌꯥꯝ ꯅꯨꯡꯉꯥꯏꯔꯔꯣꯏꯕ
ꯂꯩꯃꯤꯟꯅꯕ ꯑꯁꯤ ꯋꯥꯈꯜ ꯇꯥꯟꯅꯕ ꯃꯁꯦꯜ ꯍꯥꯏꯗꯤ ꯒ꯭ꯌꯥꯟ ꯇꯥꯅꯕ ꯃꯁꯦꯜ ꯂꯩꯔꯗꯤ ꯑꯗꯨꯝ ꯅꯨꯡꯉꯥꯏ ꯅꯨꯡꯉꯥꯏꯅ ꯂꯩꯗꯅ ꯑꯗꯨꯒ ꯑꯗꯨꯝ ꯈꯠꯅꯔꯗꯤ ꯍꯥꯏꯗꯤ ꯄꯨꯟꯁꯤꯗꯣ ꯅꯨꯡꯉꯥꯏꯐꯝ ꯈꯪꯉꯔꯣꯏꯕ ꯂꯦꯟꯐꯝ ꯈꯪꯉꯔꯣꯏꯕ
ꯆꯨꯝꯃꯦ ꯆꯨꯝꯃꯦ ꯈꯠꯅꯕ ꯍꯥꯏꯁꯤꯕꯨ ꯍꯣꯏ ꯂꯩꯃꯤꯟꯅꯔꯕꯅꯤꯅ ꯑꯃꯨꯔꯛꯀꯨꯝꯕꯗꯤ ꯈꯠꯅꯕꯗꯨꯗꯤ ꯁꯣꯏꯗ꯭ꯔꯕꯅꯤꯅꯦ ꯑꯗꯨ ꯑꯣꯏꯔꯁꯨ
ꯑꯁꯃꯤ ꯈꯔꯗꯤ ꯑꯗꯨꯝ ꯈꯠꯅꯕ ꯂꯩꯕꯅꯤ ꯅꯨꯄꯤꯅ ꯃꯄꯥꯝꯗ ꯆꯠ
ꯎꯝ
ꯑꯗꯨꯒ ꯅꯨꯄꯥꯅ ꯑꯃꯨꯛꯀ ꯅꯨꯄꯤ ꯊꯤꯔꯛꯄ ꯂꯕꯅꯤꯀꯣ ꯑꯁꯦꯡꯕꯩꯁꯨ ꯍꯥꯏꯗꯤ ꯌꯥꯝ ꯇꯥꯅ ꯁꯤꯒꯨꯝꯕꯁꯦ ꯎꯝ
ꯑꯗꯨꯕꯨꯗꯤ ꯅꯨꯡꯁꯤꯕꯒꯤ ꯑꯃꯨꯛ ꯊꯤꯔꯛꯑꯦꯗꯅ ꯑꯗꯨꯣ ꯃꯥꯒꯤ ꯑꯁꯣꯏꯔꯤꯕꯗꯣ ꯑꯩ ꯂꯥꯜꯂꯦ ꯇꯧꯔꯒ ꯎꯝꯝ
ꯅꯨꯡꯇꯤ ꯈꯔꯗꯤ ꯑꯃꯨꯛꯀ ꯃꯄꯥꯝꯗ ꯍꯜꯂꯛꯄꯁꯨ ꯂꯩꯗꯅ
ꯍꯣꯏ ꯍꯣꯏ
ꯅꯥꯕꯤ ꯑꯗꯨꯒ ꯅꯨꯄꯥꯅꯁꯨ ꯑꯃꯨꯛꯀ ꯑꯇꯣꯞꯄ ꯅꯨꯄꯤ ꯊꯤꯕ ꯑꯇꯣꯞꯄ ꯅꯨꯄꯤ ꯄꯥꯝꯃꯛꯄ
ꯑꯉꯥꯡ ꯂꯩꯔꯤꯀꯥꯟꯗ ꯅꯨꯄꯤꯅ ꯃꯆꯥꯗ ꯊꯥꯗꯣꯛꯄ ꯉꯝꯃꯒ ꯆꯠꯈꯤꯕꯅꯦꯁꯤꯅ ꯑꯩ ꯑꯁ ꯃꯥꯒꯩꯁ ꯃꯁꯥꯅ ꯄꯣꯛꯆꯕ ꯃꯆꯥ ꯊꯥꯗꯣꯛꯄ ꯉꯝꯃꯤꯁꯦ
ꯂꯩ ꯁꯤꯒꯨꯝꯕꯁꯨ ꯎꯝ ꯑꯩꯈꯣꯏ ꯈꯨꯟꯒꯤ ꯅꯨꯄꯤ ꯑꯃꯁꯁꯨ ꯃꯌꯨꯝ ꯄꯥꯜꯂꯒ ꯑꯉꯥꯡ ꯂꯩꯔꯕꯅꯦꯕ ꯑꯉꯥꯡ ꯑꯗꯣ ꯎ ꯅꯨꯄꯤ ꯉꯥꯛꯇ ꯑꯣꯏꯦꯕꯀꯣ ꯑꯗꯣ ꯃꯣꯏ ꯅꯨꯄꯥꯈꯣꯏ ꯏꯃꯨꯡꯅ ꯀꯔꯤ ꯍꯥꯏꯁꯤꯔ ꯄꯥꯝꯕ ꯋꯥꯠꯄ ꯍꯥꯏꯕ ꯍꯥꯏꯔꯦ ꯅꯨꯄꯤꯗꯨꯗꯤ ꯃꯁꯛ ꯐꯖꯕꯅꯦ ꯑꯗꯣ ꯅꯨꯄꯥꯗꯣ ꯑꯗꯨꯝ ꯁꯤꯐꯥꯏꯒꯨꯝꯕ ꯑꯣꯏꯌꯦꯕ ꯎꯝ ꯅꯨꯄꯥ ꯌꯥꯎꯗꯕꯒꯤꯀꯣ ꯑꯉꯥꯡꯗꯣ ꯅꯨꯄꯤ ꯉꯥꯛ ꯑꯣꯏꯕꯩ ꯑꯇꯣꯞꯄ ꯅꯨꯄꯤ ꯊꯤꯒꯅꯤ ꯑꯇꯣꯝꯕꯤ ꯊꯤꯒꯅꯤꯅ ꯍꯥꯏꯔꯛꯄꯒꯤꯀꯣ ꯃꯅꯦꯝꯕꯣꯛꯇꯨꯅꯁꯨ ꯁꯨꯃꯥꯏꯅ ꯍꯥꯏꯕ ꯑꯗꯨ ꯅꯨꯄꯥꯗꯨꯁꯨ ꯀꯣ ꯅꯨꯄꯤꯗꯨꯒ ꯑꯗꯨꯝ ꯑꯇꯣꯞꯄ ꯅꯨꯄꯤꯗꯨꯒ ꯀꯣꯜ ꯇꯧꯔꯒ ꯋꯥꯔꯤ ꯁꯥꯔꯒ ꯂꯩꯕ ꯑꯗꯒꯤ ꯑꯩꯈꯣꯏ ꯈꯨꯟꯒꯤ ꯅꯨꯄꯤꯗ ꯑꯗꯨꯝ ꯌꯨꯝ ꯃꯌꯨꯝ ꯍꯜꯂꯛꯈ꯭ꯔꯕ ꯃꯄꯥꯟꯗ ꯍꯜꯂꯛꯈ꯭ꯔꯕ
ꯑꯦ ꯍꯧꯖꯤꯛꯀꯤ ꯅꯨꯄꯥꯗꯨꯗꯤ ꯌꯥꯝ ꯄꯥꯡꯉꯦꯅ ꯀꯩꯅꯣ
ꯀꯔꯤ
ꯂꯥꯏꯔꯤ ꯑꯃꯝꯇ ꯂꯥꯏꯔꯤꯛ ꯑꯃꯇ ꯇꯝꯗ꯭ꯔꯕ ꯑꯣꯖꯥꯠꯗꯣ
ꯀꯅꯥꯅ ꯈꯪꯕ꯭ꯔꯣ ꯃꯤ ꯃꯤꯠ ꯌꯥꯝꯕꯒꯤ ꯑꯣꯏꯔꯝꯅꯤ ꯀꯩꯅꯣ
ꯅꯠꯇꯦ ꯑꯉꯥꯡꯗꯨꯕꯨ ꯅꯨꯄꯥ ꯄꯣꯛꯇꯦ ꯍꯥꯏꯕꯗꯨꯕꯨ ꯅꯨꯄꯤꯒꯤ ꯑꯁꯣꯏꯕꯁꯨ ꯅꯠꯇ꯭ꯔꯁꯨꯕꯨ ꯅꯨꯄꯥꯒꯤ ꯑꯁꯣꯏꯕꯗꯨꯕꯨ ꯃꯥꯗꯤ ꯌꯥꯝ ꯄꯥꯡꯉ ꯂꯩꯔꯝꯃꯦꯅ ꯅꯨꯄꯥ ꯅꯨꯄꯤꯒꯤ ꯀ꯭ꯔꯨ ꯅꯨꯄꯥꯒ ꯑꯁꯣꯏꯕꯅꯦ ꯀꯩꯅꯣ
ꯅꯨꯄꯤꯒꯤ ꯀ꯭ꯔꯣꯃꯣꯖꯣꯝ ꯅꯨꯄꯤꯒꯤ ꯀ꯭ꯔꯣ ꯀ꯭ꯔꯣꯃꯣꯖꯣꯝꯗꯤ ꯑꯦꯛꯁ ꯉꯥꯛꯛꯇꯅꯦꯕ ꯑꯅꯤꯃꯛ
ꯑꯥ
ꯅꯨꯄꯥꯒꯤꯅ ꯑꯃꯨꯛ ꯑꯦꯛꯁꯀ ꯋꯥꯏꯒꯅꯦꯕ
ꯎꯝ
ꯑꯗ ꯅꯨꯄꯤꯒꯤꯗꯤ ꯀꯩꯅꯣ ꯀ꯭ꯔꯣꯃꯣꯖꯣꯝ ꯄꯨꯊꯣꯛꯄ ꯈꯨꯗꯤꯡꯒꯤ ꯑꯗꯨꯝ ꯑꯅꯤꯃꯛꯇꯣ ꯑꯦꯛꯁ ꯑꯣꯏꯔꯕꯅꯤꯅ ꯑꯅꯤꯃꯛꯇꯣ ꯑꯦꯛꯁ ꯄꯨꯊꯣꯛꯄ ꯈꯨꯗꯤꯡꯒꯤ ꯑꯦꯛꯁ ꯁꯣꯏꯗꯅ ꯑꯃꯨꯛ ꯑꯦꯛꯁ ꯄꯨꯊꯣꯛꯑꯅꯤꯗꯅꯀꯣ ꯅꯤꯃꯛ ꯑꯦꯛꯁ ꯑꯣꯏꯕꯒꯤ ꯅꯨꯄꯥꯒꯤꯗꯤ ꯑꯉꯥꯡꯁꯦ ꯅꯨꯄꯥ ꯑꯣꯏꯒꯦꯔꯥ ꯅꯨꯄꯤ ꯑꯣꯏꯒꯦꯔꯥ ꯍꯥꯏꯕꯕꯁꯤꯦ ꯅꯨꯄꯥꯒꯤ ꯃꯇꯨꯡ ꯏꯜꯂꯦꯕ
ꯎꯝ
ꯍꯥꯏꯔꯗꯤ ꯅꯨꯄꯥꯅ ꯑꯦꯛꯁ ꯄꯨꯊꯣꯛꯑꯗꯤ ꯅꯨꯄꯤꯅꯗꯤ ꯑꯦꯛꯁ ꯄꯨꯊꯣꯛꯑꯝꯃꯕꯅꯤꯅ ꯑꯦꯛꯁ ꯑꯦꯛꯁ ꯑꯣꯏꯔꯗꯤ ꯑꯗꯨꯝ ꯅꯨꯄꯤ ꯅꯨꯄꯤ ꯑꯣꯏꯔꯦꯕ
ꯎꯝ
ꯅꯠꯇ꯭ꯔꯒ ꯅꯨꯄꯥꯅ ꯑꯃꯨꯛ ꯋꯥꯏ ꯀ꯭ꯔꯣꯃꯣꯖꯣꯝꯗꯣ ꯄꯨꯊꯣꯛꯑꯗꯤ ꯅꯨꯄꯤꯒꯤꯅ ꯑꯦꯛꯁ ꯑꯦꯛꯁ ꯋꯥꯏ ꯑꯣꯏꯔꯗꯤ ꯇꯣꯉꯥꯟ ꯇꯣꯉꯥꯟꯕ ꯑꯣꯏꯕꯅꯤꯅ ꯅꯨꯄꯥ ꯑꯣꯏꯔꯅꯦꯦꯕ
ꯎꯝ
ꯅꯨꯄꯤꯒꯤ ꯃꯔꯥꯜꯅ ꯍꯥꯟꯅ ꯊꯥꯏꯅ ꯅꯨꯄꯤꯁꯤꯡꯁꯦ ꯅꯨꯄꯥ ꯄꯣꯛꯇꯦ ꯍꯥꯏꯅ ꯐꯨꯕꯤꯔꯤꯗꯣ ꯌꯥꯝ ꯁꯣꯏꯕꯅꯤ ꯏꯀꯥꯏꯅꯤꯡꯉꯥꯏꯅꯤ
ꯑꯗꯨꯅꯦ ꯅꯪꯒꯨꯝꯅ ꯋꯥꯈꯜ ꯇꯥꯔꯗꯤ ꯐꯗꯣꯏꯕ
ꯑꯩꯁ ꯀꯥ ꯍꯥꯏꯗꯦ ꯑꯩꯗꯤ ꯑꯉꯥꯡ ꯅꯨꯄꯥ ꯄꯣꯛꯛꯇꯣꯏ ꯇꯧꯔꯒ ꯅꯨꯄꯤ ꯇꯥꯟꯊꯣꯛꯑꯒꯗꯤ ꯑꯩꯗꯤ
ꯂꯩꯌꯦ ꯃꯤ ꯈꯔꯗꯤ ꯃꯅꯦꯝꯕꯣꯛ
ꯑꯗꯨ ꯑꯗꯨꯅꯤ ꯍꯥꯏꯔꯦ ꯁꯤꯚꯥꯏ ꯑꯣꯏꯔꯒ ꯁꯤꯚꯥꯏ ꯑꯣꯏꯔꯒ ꯁ ꯕꯥꯏꯑꯣꯂꯣꯖꯤꯒ ꯑꯝꯇ ꯇꯝꯃꯛꯇ꯭ꯔꯕ ꯀꯃꯥꯏꯅ ꯇꯧꯔꯤꯖꯥꯠꯅꯤ
ꯅꯪꯅ ꯑꯣꯖꯥ ꯑꯣꯏꯔꯨꯁꯨ ꯃꯥꯒꯤ ꯑꯣꯖꯥ ꯑꯣꯏꯕꯤꯔꯨꯁꯨꯣ ꯎꯝ
ꯈꯔꯕꯨꯩ ꯁꯤ ꯈꯪꯒꯗꯕ ꯄꯣꯠ ꯑꯣꯏꯕꯅꯦꯕ ꯍꯥꯏꯕꯗꯤ ꯅꯨꯄꯤꯅ ꯅꯨꯄꯤꯅ ꯑꯉꯥꯡ ꯄꯣꯛꯄꯗ ꯅꯨꯄꯥ ꯑꯣꯏꯒꯦꯔꯥ ꯅꯨꯄꯥ ꯅꯨꯄꯤ ꯑꯣꯏꯒꯦꯔꯥ ꯍꯥꯏꯕꯁꯦ ꯃꯣꯏꯅ ꯗꯤꯇꯔꯃꯥꯏꯟ ꯇꯧꯕ ꯉꯝꯗꯦꯕ ꯅꯨꯄꯥ ꯑꯣꯏꯅ ꯇꯧꯒꯗꯕꯅꯦꯕ ꯍꯥꯏꯕꯗꯤ ꯀ꯭ꯔꯣꯃꯣꯖꯝꯗꯨ ꯅꯨꯄꯤꯒꯤꯗꯤ ꯆꯞ ꯃꯥꯟꯅꯕꯅꯦꯕ ꯅꯨꯄꯥꯒꯤꯅ ꯑꯦꯛꯁ ꯋꯥꯏ ꯑꯣꯏꯕꯅꯦꯕ ꯑꯗꯨꯒꯤ ꯌꯥꯝ ꯀꯥꯏꯕꯤ ꯍꯥꯏꯕꯅꯤꯗ ꯅꯨꯄꯥ ꯄꯣꯛꯇꯦꯅ ꯇꯝꯊꯣꯛꯗꯤ ꯑꯗꯨꯒꯤ ꯃꯔꯝ ꯑꯣꯏꯗ ꯑꯗꯨꯒꯗꯤ ꯐꯔꯦ ꯈꯠꯅꯕꯒꯤ ꯄꯥꯝꯗꯕꯒꯤ ꯑꯣꯏꯔꯗꯤ ꯈꯔ ꯐꯒꯦ ꯅꯨꯄꯥ ꯄꯣꯛꯇꯕꯩꯒꯤ ꯃꯔꯝꯗ ꯇꯟꯊꯣꯛꯄ ꯌꯥꯝꯦꯝ ꯀꯥꯏ ꯂꯩ ꯍꯥꯏꯕꯗꯤ ꯂꯥꯏꯔꯤꯛ ꯍꯩꯕꯁꯤꯡꯅ ꯅꯣꯛꯂꯛꯀꯅꯦꯕ
ꯎꯝ ꯑꯁ ꯃꯤꯗꯤ ꯑꯇꯣꯞꯄ ꯈꯨꯟꯗꯒꯤꯗꯤꯒ ꯑ
ꯎꯝ
ꯑꯇꯣꯞꯄ ꯀꯟꯇ꯭ꯔꯤꯗꯒꯤ ꯃꯤꯗꯤ ꯑꯗꯨꯝ ꯅꯨꯄꯤ ꯄꯣꯛꯔꯁꯨ ꯃꯣꯏꯗꯤ ꯍꯔꯥꯎ ꯍꯔꯥꯎꯅ ꯂꯩꯅ ꯑꯩꯕꯀꯣ ꯅꯨꯄꯤ ꯑꯃꯈꯛꯇ ꯄꯣꯛꯀꯦꯔꯥ ꯑꯅꯤ ꯄꯣꯛꯀꯦꯔꯥ ꯃꯣꯏꯗꯤ ꯍ ꯌꯥꯝ ꯐꯩꯌꯦꯕ ꯃꯣꯏꯅ
ꯑꯩꯈꯣꯏꯁꯦ ꯗꯣꯃꯤꯅꯦꯟ ꯑꯣꯏꯔꯀꯣ ꯍꯥꯏꯕꯗꯤ
ꯎꯝ
ꯅꯨꯄꯥꯅ ꯑꯗꯨꯝ ꯀꯩꯅꯣ ꯌꯨꯝ ꯄꯥꯟꯕꯗꯤ ꯀꯩꯅꯣ ꯖꯦꯅꯔꯦꯁꯟꯗꯨꯣ ꯀꯟꯇꯤꯅ꯭ꯌꯨ ꯇꯧꯕꯤꯀꯣ ꯍꯥꯏꯕꯗꯤ ꯃꯣꯏꯒꯤꯅ ꯑꯃꯨꯛ ꯅꯨꯄꯤꯗ ꯑꯣꯜꯂꯛꯄꯁꯨ ꯌꯥꯏꯗꯅ ꯑꯃ ꯂꯩꯗꯅ ꯃꯤꯡꯗꯣ ꯑꯄꯥꯝꯕꯅꯦ ꯌꯨꯝꯕꯨ ꯄꯥꯜꯂꯗꯤ ꯃꯄꯥꯒꯤ ꯃꯤꯡ ꯂꯧꯒꯦꯔꯥ ꯃꯃꯥ ꯁꯥꯏꯠ ꯃꯤꯡ ꯂꯧꯒꯦꯔꯥ ꯌꯥꯏꯗꯅ
ꯎꯝ
ꯑꯗꯨꯗꯒꯤ ꯄꯥꯈꯠꯅꯗꯕꯅꯦꯗ ꯑꯩꯈꯣꯏꯒꯤꯅ ꯑꯃꯨꯛ ꯅꯨꯄꯤꯒꯤ ꯃꯤꯡꯗꯕꯇ ꯂꯧꯕ ꯌꯥꯗ꯭ꯔꯦꯗꯅ ꯗꯥꯏꯔꯤꯛ ꯅꯨꯄꯥꯒꯤ ꯃꯤꯡ ꯂꯧꯒꯗꯕꯅꯦ ꯑꯗꯨꯅ
ꯎꯝ
ꯑꯩꯒꯤ ꯇꯦꯟꯁꯟꯁꯦ ꯂꯩꯕꯩꯅꯤꯗ ꯍꯥꯏꯕꯗꯤ ꯃꯄꯥꯟꯒꯤꯅ ꯑꯃꯨꯛ ꯌꯨꯝ ꯄꯥꯜꯂꯁꯨ ꯀꯨꯁꯤ